ꯑꯣ
ꯎꯝ ꯑꯩꯅ ꯅꯣꯇꯤꯐꯤꯀꯦꯁꯟ ꯑꯣꯟ ꯇꯧꯗꯕꯩ ꯑꯣꯏꯔꯝꯅꯤ-
ꯀꯩꯕꯨ
ꯉꯁꯥꯏ ꯇꯅꯨꯒꯤ ꯄꯣꯜ ꯃꯥꯡꯈꯤꯕ ꯈꯪꯕ꯭ꯔꯥ ꯀꯣꯜꯗꯣ ꯑꯩ ꯀꯣꯟꯗ ꯁꯨꯛꯂꯥꯡ ꯂꯥꯛꯇꯕ
ꯑꯥ
ꯅꯪ ꯇꯧꯀꯥꯟꯗ ꯑꯩꯉꯣꯟꯗ ꯔꯤꯡꯇꯣꯟ ꯂꯥꯛꯑꯦꯕ ꯑꯩꯍꯥꯟꯗꯩ ꯔꯤꯡꯇꯣꯟꯗꯣ
ꯗꯣꯂꯥꯄꯟ
ꯅꯥꯟꯗꯦ ꯑꯃꯨꯛ ꯂꯥꯛꯇꯦ ꯍꯥꯏꯕ-
ꯅꯣꯇꯤꯐꯤꯀꯦꯁꯟ ꯑꯣꯟ ꯇꯧꯗ꯭ꯔꯗꯤ ꯂꯥꯛꯇꯕ ꯂꯥꯛꯇꯕꯁꯨ
ꯎꯝ ꯈꯪꯗꯦ ꯅꯣꯇꯤꯐꯤꯀꯦꯁꯟ ꯉꯁꯥꯏꯅ ꯀꯩꯀꯩꯅꯣ ꯈꯪꯗꯦ ꯒ꯭ꯌꯥꯟ ꯇꯥ ꯀꯣꯏꯁꯦꯝ ꯁꯦꯝꯃ ꯅꯣꯇꯤꯐꯤꯀꯦꯁꯟ
ꯑꯩꯗꯤ ꯑꯗꯨꯝ ꯍꯧꯕꯗꯒꯤ ꯂꯥꯛꯑꯦ
ꯅꯪ ꯀꯩꯒꯤꯅꯣ ꯁꯥꯏꯗ ꯁꯦꯝꯃꯦ ꯑꯅꯤ ꯀꯣꯟ ꯃꯥꯡꯅꯕ-
ꯂꯥꯛꯑꯦ
ꯅꯪ ꯀꯣꯜ ꯀꯌꯥ ꯁꯨꯔꯒꯦ
ꯁꯤꯒ ꯇꯔꯥ ꯑꯦꯛꯖꯥꯝꯒꯤ ꯁꯤ ꯊꯥꯔꯣꯏꯕꯣꯗꯅ ꯇꯔꯥ
ꯇꯥꯔꯥꯅꯤꯊꯣꯏ ꯖꯦꯀꯥ ꯅꯩ꯭ꯔꯕ ꯑꯗꯨꯗꯤꯃꯥꯄꯟ ꯃꯥꯞ- ꯄꯟ ꯑꯃ ꯀꯣꯂꯗ ꯂꯄꯥ ꯑꯩꯇꯤ ꯑꯣꯏꯔꯗꯤ
ꯍꯣꯔꯦꯟꯗꯒꯤ ꯎ ꯎ ꯎ
ꯀꯩꯗꯧꯔꯤꯅꯣꯅꯪ
ꯨꯞ ꯃꯀꯨꯞꯇꯨꯗꯗꯣꯛꯑꯃꯅꯗ
ꯍꯥꯥ
ꯗꯨꯞ ꯃꯀꯨꯞ ꯇꯨꯡꯗꯣ
ꯎꯝ ꯃꯈꯣꯏꯅ ꯑꯃꯊꯣꯛꯀꯝ ꯇꯧ
ꯀꯣꯏꯆꯠ ꯆꯠꯄꯩ
ꯑꯁ ꯅꯣꯡꯒ ꯊꯥꯏꯗꯤ ꯅꯣꯡ ꯈꯔ ꯇꯥꯝꯃꯗꯤ ꯃꯥꯜꯂꯦꯀꯣ
ꯅꯣꯡꯉꯋ꯭ꯥꯏ ꯀꯟ ꯇꯥꯏ ꯉꯁꯥꯏ
ꯇꯥꯍꯧꯗꯦ ꯑꯩꯅ ꯍꯧꯒꯠꯂꯀꯥꯟꯗ ꯅꯣꯡ ꯈꯔꯒ ꯇꯥꯡꯕ ꯀꯟꯅꯗꯤ ꯇꯥꯡꯟꯗꯦ
ꯌ ꯀꯂꯔ ꯇꯥꯏ
ꯅꯪ ꯆꯠꯀꯥꯟ ꯇꯥꯕ꯭ꯔꯣ
ꯇꯥꯗꯦ ꯑꯗꯨꯗꯤ ꯆꯠꯄꯗꯁꯨ ꯇꯥꯗꯦ ꯍꯜꯂꯛꯄꯗꯁꯨ ꯇꯥꯗꯦ
ꯃꯔꯛꯇ
ꯇꯨꯏꯁꯟ ꯆꯠꯂꯤꯉꯩ ꯇꯥꯕ ꯇꯨꯏꯁꯟ ꯇꯧꯔꯤꯉꯩꯗ ꯑꯃꯨꯛ ꯇꯥꯔꯦꯗꯅ ꯑꯗꯨꯒ ꯑꯃꯨꯛ ꯇꯨꯏꯁꯟ ꯍꯥꯡꯉꯀꯥꯟꯗ ꯑꯃꯨꯛ ꯇꯥꯒꯤꯗ꯭ꯔꯦꯕ
ꯑꯥ
ꯑꯃꯨꯛ ꯗꯨꯀꯥꯟꯗ ꯆꯪꯉꯦ ꯗꯨꯀꯥꯟꯗ ꯆꯪꯉꯀꯥꯟꯗ ꯑꯗꯩꯗꯤ ꯁꯦꯝ ꯂꯣꯏꯔꯀꯥꯟꯗ ꯑꯃꯨꯛ ꯍꯥꯡꯈ꯭ꯔꯦ
ꯍ ꯑꯗꯨ ꯋꯥꯏ ꯐꯥꯏ ꯌꯥ ꯍꯧꯖꯤꯛꯁ
ꯉꯔꯥꯡꯉꯩꯗ ꯆꯪꯒꯦ ꯇꯧꯔꯝꯃꯅꯤ ꯑꯥꯗꯕꯤ ꯑꯗꯨꯝ ꯇꯣꯛꯈ꯭ꯔꯦ
ꯉꯁꯥꯏ ꯑꯌꯨꯛꯇꯩꯅꯦ ꯌꯥꯗ꯭ꯔꯤꯁꯦ ꯃꯩ ꯃꯨꯠꯂꯨꯞꯕꯗꯤ ꯂꯩꯇꯦꯀꯣ ꯑꯗꯨꯝ ꯃꯩꯗꯤ ꯂꯥꯛꯑꯦ ꯍꯥꯏꯕ ꯉꯥꯡꯗꯩꯗꯤ ꯀꯔꯤꯒꯤ ꯌꯥꯗ꯭ꯔꯤꯅꯣ ꯈꯪꯗꯦ
ꯁꯤꯗꯤ ꯂꯥꯏꯔꯤꯛ ꯀꯨꯝꯕ ꯑꯃ ꯄꯥꯅꯤꯡꯉꯛꯇ꯭ꯔꯣ ꯊꯕꯛ ꯂꯩꯇ꯭ꯔꯕꯅꯤ ꯐꯣꯟ ꯄꯥꯏꯗꯕꯁꯦ ꯂꯥꯏꯔꯤꯛꯀꯨꯝꯕ ꯑꯃ ꯄꯥꯅꯤꯡꯉꯛ ꯍꯥꯏ
ꯑꯪꯀ ꯍꯣꯠꯂꯣ
ꯎꯝ ꯑꯪꯀ ꯍꯣꯠꯄ꯭ꯔꯥ ꯔꯤꯖꯅꯤꯡꯗꯣ ꯑꯣꯏꯅ ꯄꯥꯔꯣ
ꯔꯤꯖꯤꯅꯤꯡ ꯑꯣꯏꯅ ꯄꯥ ꯀ ꯍꯣꯏ ꯍꯣꯏ
ꯗꯦꯗꯤꯀꯦꯠ ꯇꯨ ꯃꯥꯏ ꯃꯥꯗꯔ ꯍꯥꯏꯌꯦ ꯑꯦꯟ ꯃꯥꯏ ꯗꯤꯌꯔ ꯑꯦꯁꯄꯔꯦꯟ
ꯀꯩꯅꯣ
ꯕꯤꯀ꯭ꯔꯝꯖꯤꯠ ꯕꯤꯀ꯭ꯔꯝꯖꯤꯠꯀꯤꯅꯦ ꯌꯦ
ꯕꯤꯀ꯭ꯔꯝꯖꯤꯠ ꯍꯥꯏꯁꯦ ꯀꯔꯝꯕ ꯀꯩꯅꯣꯒꯤꯅꯣ ꯀꯣꯆꯤꯟꯒꯤꯅꯣ
ꯑꯥ ꯒꯨꯔꯨꯒꯣꯜꯗꯦ
ꯅꯨꯡꯉꯥꯏꯕ꯭ꯔꯣ
ꯅꯨꯡꯉꯥꯏ
ꯑꯦꯖꯦꯒꯤ ꯑꯅꯧꯕ ꯏꯁꯩꯖꯤ ꯌꯥꯝ ꯚꯥꯏꯔꯦꯜ ꯆꯠꯂꯤ ꯍꯧꯖꯤꯛ
ꯀꯔꯤꯁ
ꯑꯃ ꯁꯪꯕ꯭ꯔꯩ ꯃꯅꯥꯒꯤ ꯇꯧꯕ ꯆꯤꯡꯍꯤ ꯃꯥꯅꯝꯅꯥ ꯇꯧꯕꯗꯣ ꯉꯔꯥꯡ ꯅꯍꯥꯟ ꯔꯤꯂꯤꯁ ꯇꯧꯕꯅꯦꯕ ꯅꯨꯃꯤꯠ ꯃꯉꯥꯅꯤ ꯐꯥꯕ ꯄꯇ ꯉꯥꯏꯔꯦ ꯑꯗꯨ ꯉꯥꯇ ꯉꯥꯏꯍꯧꯔꯦ ꯏꯟꯁꯇꯥꯗꯩ ꯀꯥꯏꯗꯩ ꯁ꯭ꯔꯁ ꯑꯗꯨ ꯍꯥꯞꯄꯩ ꯏꯁꯇꯦꯇꯁ ꯃꯥꯏ ꯐꯣꯇꯣ ꯊꯥꯒꯠꯍꯧꯕꯅꯦ ꯀꯨꯄꯨꯗꯣ ꯈꯪꯕ꯭ꯔꯥ ꯁꯨꯝ ꯆꯠꯃꯤꯟꯅ ꯁꯨꯝ ꯆꯠꯀꯥꯟ ꯊꯦꯡꯅꯕꯁꯦ ꯈꯪꯕ꯭ꯔꯥ ꯑꯗꯨ ꯂꯦꯞꯄꯨ ꯐꯣꯠꯇꯣ ꯅꯝꯒꯦ ꯀꯩꯅꯣ ꯇꯧꯒꯦ ꯑꯝꯇꯪ ꯊꯣꯝꯒꯦ ꯇꯧꯗꯅ ꯈꯪꯕ꯭ꯔꯥ ꯌꯥꯝ ꯍꯩ ꯁꯥꯕꯗꯣ
ꯎꯝ
ꯄꯨꯔꯥ ꯐꯣꯇꯣꯒ꯭ꯔꯥꯐꯔꯒꯤ ꯇꯥꯏꯞꯇ ꯃꯥꯉ ꯅꯍꯥꯟ ꯇꯧꯔꯤꯁꯦ ꯃꯤ ꯀꯃꯤ ꯊꯦ ꯍꯥꯏꯕꯁꯦ ꯈꯪꯕ꯭ꯔꯥ ꯑꯗꯨꯝ ꯇꯦꯠ ꯇꯨꯂꯦꯠꯄꯨꯅꯦ ꯀꯩꯅꯣ ꯀꯥꯞꯄꯛꯀꯦ ꯈꯣꯠꯀꯦ ꯇꯥꯒꯅ ꯅꯝꯗꯅꯥ ꯑꯗꯨꯝ ꯀꯞꯄꯦ ꯑꯗꯨꯒ ꯒꯦꯂꯦꯛꯁꯟꯅ ꯁꯥꯎꯔꯤꯕ
ꯀꯩꯒꯤ
ꯑꯈꯣꯏ ꯃꯔꯤ ꯃꯔꯤ ꯑꯩꯈꯣꯏ ꯑꯍꯨꯝ ꯆꯠꯃꯤꯟꯅꯩꯗꯅ ꯑꯩꯈꯣꯏ ꯑꯍꯨꯝ ꯆꯠꯃꯤꯟꯅꯕ ꯑꯗꯨꯗ ꯄꯤꯡꯀꯤ ꯀꯥꯞꯄꯦ ꯑꯩ ꯀꯥꯞꯄꯦ ꯖꯦꯅꯤꯌꯥꯃꯨꯛ ꯀꯥꯞꯄꯤꯗꯅ ꯖꯦꯅꯤꯌꯥ ꯀꯥꯞꯄꯁꯤꯅ ꯕꯦꯂꯦꯟꯁꯤꯅ ꯎꯔꯕ ꯈꯪꯕ꯭ꯔꯥ ꯐꯣꯇꯣ ꯀꯥꯞꯃꯤꯟꯅꯕ ꯌꯥꯔꯔꯣꯏꯒ ꯍꯥꯏꯌꯦꯌꯦ
ꯕꯥꯏꯗꯣ ꯈꯔꯅ ꯈꯔꯁꯨ ꯂꯩꯔꯝꯕꯅꯤꯅ
ꯑꯗꯨꯒ ꯅꯨꯄꯥꯗꯨꯁꯨꯅꯦ ꯈꯪꯕ꯭ꯔꯥ ꯃꯥꯏ ꯒꯣꯄꯤ ꯃꯌꯥꯝꯗꯨꯒ ꯐꯝꯃꯤꯟꯅ ꯂꯩꯔꯝꯃꯦ ꯆꯞ ꯃꯥꯟꯅꯩꯍꯦ ꯍꯥꯏꯕ ꯑꯃꯅ
ꯈꯝꯕꯟꯅꯔꯤꯕ ꯑꯗꯨꯒ
ꯈꯝꯕꯟꯅꯩꯕ ꯑꯗꯨꯒ ꯃꯥꯏ ꯃꯥꯏ ꯊꯣꯛ ꯇꯧꯅꯔꯒ ꯑꯗꯒꯤꯅꯦ ꯑꯟꯗ꯭ꯔꯣ ꯌꯧꯀꯥꯟꯗꯅ ꯏꯁꯤꯡ ꯊꯛꯅꯤꯡꯉꯦꯕ ꯑꯩꯈꯣꯏꯗꯣ ꯃꯅꯨꯡꯗ ꯐꯝꯃ ꯂꯩꯀꯥꯟꯗꯣ ꯑꯗꯨꯒ ꯗꯀꯨꯞꯄꯨ ꯐꯣꯟ ꯇꯧꯒꯦ ꯀꯩꯅꯣ ꯇꯧ ꯍꯥꯏꯒꯦ ꯏꯁꯤꯡ ꯂꯩꯕꯤꯌꯣ ꯍꯥꯏꯒꯦ ꯀꯦꯛꯀꯥ ꯇꯧꯔ ꯇꯧꯁꯥꯕꯋꯅꯤ ꯍꯥꯏꯗꯤ ꯃꯥꯥꯏ ꯁꯤꯖꯤꯟꯅꯔꯝꯗꯥꯏꯗꯅ ꯑꯆꯥꯄꯣꯠ ꯃꯖꯥꯅꯦꯉ ꯀꯥꯟꯗꯗꯅꯦ ꯑꯃꯗꯤ ꯇꯧꯅ ꯑꯗꯨꯒꯅꯦ ꯈꯪꯕ꯭ꯔꯥ ꯃꯥꯏ ꯅꯨꯄꯥꯗ ꯑꯆꯥꯄꯣꯠꯇꯣ ꯂꯩꯔ ꯄꯤꯔꯛꯏꯕ
ꯄꯛꯇꯦꯅ ꯃꯗꯤ
ꯀꯩ ꯆꯥꯟꯅꯔꯤꯒꯦ ꯍꯥꯏꯕꯅꯤꯗ ꯃꯥꯏꯗꯨꯗꯤ ꯀꯞꯄꯨꯅ ꯂꯩꯔꯒ ꯑꯃꯗꯨꯗ ꯄꯤꯕꯩ ꯃꯑꯣꯡ ꯃꯥꯟꯗ꯭ꯔꯣ ꯑꯗꯨꯒ ꯐꯥꯎꯟꯗꯦꯁꯟꯁꯨ ꯌꯥꯝ ꯊꯥꯔ ꯂꯥꯛꯑꯦꯕꯀꯣ ꯃꯗꯣ ꯑꯗꯨꯒ ꯃꯃꯥꯏꯗ ꯃꯆꯦꯠ ꯃꯆꯦꯠ ꯁꯨꯝ ꯃꯩꯏ ꯆꯠꯂꯛꯄꯗꯣ ꯍꯨꯃꯥꯡ ꯁꯧꯕꯩ ꯃꯆꯦꯠ ꯃꯆꯦꯠ ꯀꯦꯜꯂꯛꯄꯗꯣ ꯑꯗꯨꯗ ꯃꯔꯥꯡ ꯃꯔꯥꯡ ꯂꯥꯡꯉꯦꯕ ꯃꯥꯗꯣ ꯈꯪꯕ꯭ꯔꯥ ꯑꯗꯨꯒ ꯅꯪꯅ ꯃꯥꯏ ꯇꯩꯊꯣꯛꯑ ꯇꯧꯔꯀꯥꯟꯗ ꯃꯥꯒꯤ ꯃꯃꯥꯏꯗ ꯇꯩꯊꯣꯛ ꯉꯝꯕ ꯊꯕꯛ ꯑꯃꯣꯏ ꯃꯆꯦꯠ ꯃꯆꯦꯠ ꯃꯆꯦꯠ ꯃꯆꯤ ꯃꯆꯤ ꯌꯣꯡ ꯌꯝ ꯊꯥꯅ ꯊꯥꯔꯛꯄ ꯃꯥꯜꯂꯦ ꯍꯥꯏꯕ ꯊꯣꯛꯏꯈꯩ ꯑꯃ ꯂꯣꯏ ꯅꯥꯏꯗꯕꯗꯣ ꯑꯗꯨꯝ ꯋꯥꯎꯔꯅꯤ
ꯅꯦꯠꯇꯔꯗ ꯃꯔꯣꯡ ꯁꯥꯟꯖꯥꯅꯤ ꯊꯤꯌꯦ ꯊꯤꯌꯤꯗꯨꯒ
ꯑꯗꯨꯅꯤ ꯍꯥꯏꯖꯦ ꯃꯥ
ꯅꯠꯇ ꯑꯦꯜꯗꯤ ꯈꯨꯁꯥꯝ ꯁꯥꯕꯒꯤ
ꯃꯃꯥꯏꯒ ꯉꯧꯔꯤꯗꯨꯗꯤꯅꯦ ꯐꯥꯎꯟꯗꯦꯁꯟ ꯉꯥꯛꯇ ꯑꯣꯏ ꯂꯩꯔꯝꯃꯦꯕꯣ ꯉꯥꯛꯁꯝꯗꯨꯒ ꯃꯆꯨ ꯑꯗꯨꯃꯥꯅꯗ꯭ꯔꯦꯕ ꯅꯪꯁꯤꯜꯂꯛꯀꯥꯟꯗꯅꯦ ꯃꯥꯏ ꯃꯁꯝ ꯁꯠ ꯍꯥꯏꯒ꯭ꯔꯀꯥꯟꯗ ꯃꯥ ꯉꯛꯁꯝꯗꯨꯒ ꯃꯥꯏꯗꯨꯒ ꯀꯌꯥꯝ ꯈꯦꯠꯅꯕꯗꯣ ꯑꯗꯨꯃꯥꯏꯅ ꯇꯧꯋꯦꯕ ꯇꯣꯡꯉꯟ ꯇꯣꯡꯉꯟ ꯇꯥꯕꯗꯣ ꯃꯤ ꯋꯥ ꯉꯥꯡꯅꯕ ꯅꯨꯡꯉꯥꯏꯗꯧꯕ ꯑꯦꯞꯅꯤꯗ
ꯃꯅꯤ ꯃꯅꯤ
ꯑꯗꯨꯒꯅꯦ ꯑꯃ ꯅꯨꯄꯤ ꯑꯃ ꯃꯥꯏ ꯅꯨꯄꯥꯗꯨꯒ ꯌꯥꯝ ꯇꯤꯟꯅꯕ ꯄꯥꯔꯇꯤꯗꯣ
ꯏꯪꯈꯣꯝꯗ ꯈꯜꯂꯛꯏꯒꯦ
ꯍꯥꯥ
ꯑꯝꯇ ꯈꯜꯂꯛꯏꯒꯦ ꯅꯪ ꯍꯥꯏꯥꯏꯗꯣ
ꯃꯁꯝ ꯀꯛꯎꯕꯗꯣ ꯍꯟꯗꯛ
ꯑꯥ
ꯑꯗꯨ ꯊꯤꯜꯂꯛꯑꯦꯌꯦ ꯉꯔꯥꯡ ꯄꯤꯡꯀꯤꯅ ꯍꯥꯕ ꯀꯩꯅꯣ ꯁꯤꯒꯤ ꯊꯣꯡꯒꯥꯟꯗꯅꯦ ꯑꯩꯈꯣꯏ ꯒꯦꯠꯇ ꯊꯤꯜꯂꯝꯃꯦꯌꯦ
ꯐꯖꯩꯌꯦ
ꯑꯗꯣ ꯏꯕꯥꯅꯤ ꯋꯀꯤꯡ ꯍꯜꯂꯛꯀꯥꯟꯗꯅꯅꯦ ꯍꯥꯏꯕ꯭ꯔꯥ ꯀꯩꯅꯣ ꯖꯦꯅꯤꯌꯥꯒ ꯃꯥꯑꯒꯗꯣ ꯈꯪꯕ꯭ꯔꯥ ꯆꯠꯃꯤꯟꯅ ꯂꯩꯔꯝꯃꯤꯕ꯭ꯔꯥ
ꯇꯥꯒꯦꯗ ꯄꯨꯡ ꯃꯈꯩ ꯄꯨꯂꯞ ꯈꯟꯁꯤꯅ ꯑꯃ ꯑꯣꯖ ꯅꯥ ꯑꯃꯛꯀꯣꯏꯅꯧ ꯂꯆ
ꯆꯞ ꯃꯥꯟꯅꯩ ꯍꯥꯏꯕ ꯑꯅꯤꯃꯛ ꯑꯗꯨꯅꯅꯦ ꯁꯤꯒꯤ ꯌꯨꯇ꯭ꯨꯕꯇ ꯕꯦꯅꯦꯁ ꯃꯦ ꯐ꯭ꯔꯥꯏ ꯍꯥꯏꯁꯦ ꯀꯩꯅꯣ ꯀꯛꯆꯤꯡꯗꯩ ꯅꯠꯇ꯭ꯔꯣ
ꯍꯣꯃꯣꯔꯣ
ꯍꯃꯣꯅꯦ
ꯃꯥꯅꯦ ꯑꯗꯨꯗꯤ ꯎꯝ ꯗꯛ
ꯃꯥꯟꯕ
ꯃꯖꯥꯕꯅꯤꯌꯦ
ꯋꯥ ꯄꯨꯡ ꯑ ꯑꯣꯞ ꯇꯧꯁꯤꯜꯂꯣ ꯍꯥꯏꯕ꯭ꯔꯥ ꯁꯤ ꯃꯤꯌꯨꯠ ꯊꯪꯀꯥꯟꯗꯅꯦ ꯇꯥꯗ꯭ꯔꯤꯁꯤꯅ ꯁꯤꯗ ꯑꯣꯏꯗꯣꯏ
ꯃꯤꯅꯤꯠ ꯇꯔꯃꯥꯊꯣꯏ ꯐꯠ
ꯇꯥꯝꯁ ꯆꯠꯂꯦ ꯊꯕꯛ ꯋꯥꯔꯦ ꯁꯤꯗꯧꯔꯦ
ꯅꯪꯅ ꯑꯃꯨꯛ ꯇꯧꯔꯛꯑꯣ
ꯑꯥꯎ ꯎꯝ
ꯑꯩꯅ ꯋꯥꯆꯦꯞꯇꯕꯨꯗꯤ ꯃꯦꯁꯦꯁ ꯊꯥꯈꯤꯕꯅꯦ ꯃꯣꯏ ꯑꯁꯤ ꯀꯔꯌꯥ ꯒꯤꯗꯨꯗ ꯀꯣ
ꯎꯝ
ꯎ ꯀꯩꯅꯣ ꯄꯩꯁꯥ ꯆꯪꯉꯛꯄꯗꯣ ꯄꯩꯁꯥ ꯆꯪꯉꯛꯄꯗꯣ ꯀꯩꯅꯣꯃ ꯎꯝ ꯅꯨꯃꯤꯠ ꯈꯨꯗꯤꯡꯒꯤ ꯑꯣꯏꯗꯕ꯭ꯔꯅ ꯍꯪꯕꯅꯦꯕ
ꯎꯝ ꯅꯨꯃꯤꯠ ꯈꯨꯗꯤꯡꯒꯤꯗꯤ ꯑꯣꯏꯔꯣꯏ ꯍꯥꯏ ꯍꯞꯇꯥꯒꯤ ꯃꯥꯜꯂꯦ ꯑꯩꯅ ꯈꯟꯕꯗ
ꯑꯗꯨꯅꯦ ꯇꯔꯦꯠ ꯆꯪꯉꯛꯄꯅꯤꯅ ꯁꯇꯔꯗꯦ ꯈꯨꯗꯤꯡꯒꯤ ꯑꯣꯏꯗꯣꯏꯔ ꯁꯤꯅꯤ ꯑꯩꯅ ꯈꯜꯂꯤꯁꯤ
ꯑꯣꯏꯔꯝꯒꯅꯤ ꯐꯔꯥꯏꯗꯦ ꯁꯇ꯭ꯔꯗꯦ ꯗꯒ ꯀꯣ ꯎꯝ ꯈꯔꯅꯤ ꯅꯨꯡꯉꯥꯏꯗꯧꯕ ꯇꯣꯄꯤꯛ ꯑꯃ ꯇꯧꯒꯦ ꯍꯥꯏꯔꯣ ꯗꯥꯏꯔꯦꯛꯁꯟꯁꯦ ꯑꯃꯇ ꯇꯧꯒꯦ ꯗꯥꯏꯔꯦꯛꯁꯟꯁꯦ ꯁꯨꯛꯍꯩ ꯍꯩꯇ꯭ꯔꯕ ꯆꯦꯞꯇꯔꯗꯣ
ꯐꯔꯦ ꯀꯩ ꯍꯥꯏꯒꯦ ꯃꯥ ꯀꯩ ꯍꯥꯏꯒꯦ ꯑꯃ ꯂꯩꯕꯗꯣ ꯌꯥꯝ ꯆꯔꯛ ꯆꯍꯤꯡꯅꯕ ꯑꯃ ꯂꯩꯔꯦ ꯅꯠꯇꯦ ꯇꯣꯄꯤꯛ ꯑꯃ ꯂꯩꯕꯅꯦ ꯌꯥꯝ ꯆꯔꯛ ꯆꯍꯤꯡꯅꯕ ꯑꯃ ꯇꯥ ꯇꯥꯗꯕ ꯑꯃ ꯂꯩꯕꯅꯦ ꯑꯩ ꯉꯔꯥꯡ ꯃꯣꯏ ꯀꯩꯅꯣ ꯌꯥꯎꯕ